ꯀꯩ ꯍꯥꯢꯅꯣ
ꯔꯦꯄꯤꯠ ꯐꯌꯔ ꯔꯥꯎꯟ ꯆꯥꯊꯔꯤ ꯍꯥꯏꯕ
ꯀꯥꯏꯗ
ꯑꯦ ꯆꯠꯊꯔꯤꯁꯤꯗꯤ ꯉꯁꯥꯏꯗꯒꯤ ꯀꯥꯏꯗ ꯀꯥꯏꯅ
ꯇꯗꯦ
ꯑꯣ
ꯑꯩ ꯉꯥꯎꯋꯦ ꯍꯥꯏꯔꯣ
ꯎꯝ ꯅꯪꯉꯥꯎꯋꯦ
ꯀꯩꯒꯤ ꯇꯨꯝꯅꯤꯡꯕꯤ ꯍꯧꯔꯕ
ꯁꯥꯖꯦ ꯄꯪꯋꯥ ꯇ ꯋꯥꯢ ꯑꯩ ꯈꯪꯗꯦꯅ
ꯊꯕꯛꯁꯨ ꯃꯌꯥꯝ ꯇꯧꯔꯦ ꯇꯥꯛꯁꯁꯨ ꯃꯌꯥꯝ ꯇꯥꯍꯜꯂꯦ ꯑꯗꯨ ꯑꯗꯨꯃꯥꯏꯅ ꯇꯧꯕꯒꯤꯅꯤ
ꯍꯧꯔꯥꯕ ꯅꯪꯒꯤ ꯑꯃꯨꯛ ꯃꯨꯛꯀꯤꯔ
ꯏꯍꯦ ꯑꯩꯁꯤꯗꯤꯀꯣ ꯍꯥꯏꯗꯤꯀꯣ ꯑꯩꯁꯦ
ꯅꯊꯟ ꯑꯃꯨꯛ ꯇꯃꯤꯟꯅ ꯂꯩ ꯏꯍꯦ ꯀꯥꯢꯅ ꯑꯍꯟ ꯂꯃꯥꯟ
ꯍꯥꯏꯗꯤ ꯃꯨꯟꯅ ꯈꯟꯕꯅꯦ ꯑꯗꯣ ꯀꯩ ꯍꯥꯏꯇꯥꯔꯦ ꯇꯥꯃꯣ ꯑꯩ ꯇꯦꯛꯁꯇ ꯀꯩꯅꯣꯝ ꯊꯥꯕꯅꯦꯕꯀꯣ ꯑꯥ ꯇꯦꯛꯁ ꯇꯦꯛ ꯑꯗꯨ ꯇꯦꯛ ꯇꯦꯛꯁꯇ ꯊꯥꯕ ꯍꯥꯏꯁꯦ ꯇꯥꯏꯄꯤꯡ ꯇꯧꯗꯧꯕꯅꯦ ꯑꯗꯨꯗꯨꯅ ꯑꯗꯨꯒꯤ ꯃꯍꯨꯠꯇ ꯑꯩꯑꯣꯢ ꯍꯣꯔꯦꯟ ꯑꯣꯏꯅ ꯍꯥꯏꯔꯒꯦꯕꯀꯣ
ꯑꯥ
ꯑ ꯑꯗꯨꯒ ꯑꯩꯈꯣꯏꯅ ꯊꯝꯃꯝꯗꯥꯏꯒꯤꯗ ꯀꯩꯅꯣꯝꯃ ꯋꯥꯔꯤ ꯁꯥꯟꯅꯈꯤꯕꯗꯣ ꯃꯃꯥꯡꯗ ꯁꯥꯟꯅꯈꯤꯕ ꯋꯥꯔꯤꯗꯣ
ꯀꯥꯎꯒꯔꯦ
ꯎꯝ ꯀꯥꯎꯈꯔꯦ
ꯅꯤꯡꯁꯤꯡ ꯉꯣ ꯅꯪ
ꯅꯤꯡꯁꯤꯡꯉꯤꯕꯅꯦ
ꯑꯣ ꯂꯣꯟ ꯑꯩꯒꯤ ꯂꯣꯟ ꯈꯣꯏꯔꯤꯕꯗꯨ ꯇꯥꯕ ꯅꯨꯡꯉꯥꯏꯇꯧꯕꯗꯔꯥ
ꯎꯝ ꯑꯗꯨꯋꯥꯏꯒꯤ ꯃꯈꯥ ꯈꯖꯤꯛꯇꯪ ꯑꯗꯨꯋꯥꯏꯗꯨꯒꯤ ꯃꯤꯅꯤꯠ ꯑꯃ ꯁꯦꯀꯦꯟꯃꯨꯛ ꯍꯥꯏꯇꯥꯔꯦꯅꯦ ꯗꯒꯤ ꯈꯪꯗꯦ ꯁꯤꯒꯤ ꯃꯣꯏ ꯆꯥꯉꯥ ꯍꯣꯏ ꯑꯗꯨ ꯋꯥꯔꯤ ꯁꯥꯟꯅꯕꯗꯤ ꯅꯤꯡꯁꯤꯡꯕ꯭ꯔꯥ ꯌꯦꯡꯉꯁꯤ ꯁꯤꯒꯤ ꯊꯥꯈ꯭ꯔꯦꯕꯀꯣ ꯇꯦꯛꯁ ꯊꯥꯔꯒ ꯍꯥꯏꯈ꯭ꯔꯦꯕꯀꯣ
ꯑ ꯑꯣ ꯑꯩ ꯈꯪꯉꯦ ꯅꯪꯅ ꯄꯩꯁꯥ ꯀꯥꯞꯀꯦ ꯍꯥꯏꯕꯗꯣ
ꯎꯝ ꯑꯗꯒꯤ ꯌꯥꯅꯤ ꯌꯥꯗꯦ ꯏꯌꯥꯝꯕ ꯀꯩꯀꯥ
ꯎꯝ ꯑꯥ ꯑꯗꯨꯗꯩ ꯑꯗꯨꯝ ꯊꯝꯃꯕ ꯀꯩꯅꯣꯝ ꯇꯧꯔꯦ
ꯎꯝ ꯑꯗꯨꯗꯃꯥꯏꯅ ꯇꯦꯛꯁꯇꯨ ꯊꯥꯔꯦ ꯑꯗꯒꯤ ꯑꯥꯥ ꯍꯜꯂꯛꯈꯤꯗ꯭ꯔꯦꯕꯀꯣ ꯍꯥꯏꯗꯤ ꯇꯔꯥ ꯃꯤꯅꯤꯠ ꯃꯉꯥꯗ ꯂꯥꯁ ꯁꯤꯜ ꯂꯩꯔꯒ ꯃꯈꯥ ꯍꯜꯂꯛꯇ꯭ꯔꯦ ꯇꯨꯝꯃꯕ꯭ꯔꯥ ꯇꯨꯝꯗꯤ ꯇꯨꯝꯗꯕ ꯃꯥꯜꯂꯤ ꯀꯣꯟꯅ ꯃꯥꯁꯤ ꯀꯣꯟꯅ ꯆꯪꯅꯤꯡꯉꯀꯥꯟꯗ ꯆꯪꯉ ꯍꯜꯂꯛꯇꯧꯕ ꯃꯥꯜꯂꯦ
ꯇꯨꯝꯃꯝꯃꯣꯏ ꯋꯥꯠꯂꯤ ꯋꯥꯠꯂꯤ ꯃꯥ ꯇꯨꯝꯗꯕ ꯇꯔꯥꯃꯥꯊꯣꯏ ꯇꯨꯝꯗꯣꯏꯅꯤ
ꯑꯗꯨꯝ ꯊꯦꯡꯅꯁꯨ ꯌꯥꯎꯕꯅꯦ ꯄꯨꯡ ꯑꯃ ꯀꯩꯀꯥ ꯑꯗꯨꯝ ꯇꯥꯕꯁꯨ ꯌꯥꯎꯕꯅꯦ ꯑꯩꯅ ꯀ ꯂꯥꯁꯤꯟ ꯍꯦꯛ ꯃꯔꯛ ꯃꯔꯛꯇ ꯪ ꯀꯩꯅꯣꯝ ꯀꯩꯅꯣꯝ ꯍꯪꯒꯦꯅꯒ ꯆꯪꯕꯒꯤ ꯑꯗꯨꯃꯥꯏꯅ ꯌꯦꯡꯕꯗꯣ
ꯎꯝ
ꯍꯥꯏꯗꯤ ꯍꯪꯗꯣꯛ ꯑꯣꯏꯁꯨ ꯃꯤꯁꯦ ꯑꯗꯨꯃꯥꯏꯅ ꯑꯗꯨꯝ ꯐꯅ ꯀꯨꯏꯅ ꯀꯥ ꯂꯥꯥꯁꯁꯤꯟ ꯀꯩꯥ ꯂꯩꯕꯁꯦ ꯍꯪꯅꯤꯡꯕ ꯐꯥꯎꯗꯕꯅꯦ ꯍꯥꯏꯗꯤ ꯀꯣꯟꯅ ꯃꯥꯅ ꯐꯣꯟ ꯄꯥꯔꯀꯥꯟꯒꯨꯝꯕꯗ ꯑꯣꯏꯅ ꯑꯗꯨꯃꯥꯏꯅ ꯍꯦꯛ ꯍꯪꯅꯤꯡꯕ ꯐꯥꯎꯕꯅꯦꯕ
ꯑ ꯍꯣꯏ
ꯑ ꯉꯁꯥꯏꯒꯤ ꯑꯩꯅ ꯆꯪꯉꯝꯗꯕꯗꯣ
ꯑꯥ
ꯑꯗꯨ ꯌꯦꯡꯒꯦ ꯑꯣꯀꯦ ꯍꯧꯖꯤꯛꯇꯤ ꯁꯠꯄ ꯇꯁꯪꯕꯩꯇꯥꯞ ꯇꯧꯔꯤ ꯏꯪꯂꯤꯁ ꯈꯜꯂꯅꯤ ꯋꯦꯜꯀꯝ ꯑ ꯑꯗꯒꯤ ꯍꯣꯝ ꯇꯦꯒꯤ ꯃꯣꯏꯦꯙꯥ ꯂꯗꯒꯤ ꯍꯦ ꯃ ꯑꯙꯔ ꯁꯥ ꯆ ꯑꯙꯥꯒꯠ ꯑꯙꯥ ꯀꯦ ꯑ ꯊꯔ ꯑꯩꯈꯣ ꯁꯤꯗ ꯆꯪꯉꯔꯣꯏꯒꯦ ꯑꯥ ꯃꯌꯥꯙꯥꯔ
ꯀ ꯍꯥꯏꯗꯤ ꯉꯁꯥꯏꯒꯤ ꯅꯪꯒꯤ ꯀꯩꯅꯣ ꯄꯤ ꯕꯤ ꯑꯦꯜ ꯑꯗꯨꯔꯥ
ꯅꯠꯇꯕ ꯑꯃ ꯑꯙꯥꯔ ꯀꯥꯔꯗꯀꯤ ꯀꯩ ꯀꯩ ꯅꯝꯕꯔ ꯂꯤꯡ ꯂꯩꯅꯩ ꯇꯧꯕꯗꯣ
ꯑꯣ ꯑꯥ
ꯑꯗꯨꯗꯣ
ꯑꯗꯨꯒꯤ ꯑꯗꯨꯒꯤ ꯂꯤꯡꯇꯨ ꯅꯪꯅ ꯀꯃꯥꯏꯅ ꯈꯪꯉꯤꯅꯣ ꯍꯥꯏꯗꯤ ꯂꯩꯗꯅ
ꯑ ꯍꯥꯏꯗꯤ ꯑꯗꯨꯃꯥꯏꯅ ꯃꯣꯏꯒꯤ ꯀꯝꯄ꯭ꯌꯨꯇꯔ ꯄꯥꯏꯕꯗꯣ ꯑꯩꯈꯣꯏ ꯏꯁꯀꯣꯂꯥꯔꯁꯤꯞ ꯍꯦꯛ ꯊꯥꯖꯤꯟꯕꯗꯣ ꯃꯣꯏꯅ ꯑꯙꯥꯔ ꯐꯤꯗꯤꯡ ꯀꯩꯀꯥ ꯍꯥꯏꯕꯗꯣ ꯃꯣꯏꯒꯤ ꯕꯦꯡꯇ ꯑꯥꯙꯥꯔ ꯂꯤꯡ ꯂꯩꯕ꯭ꯔꯥ ꯈꯣꯠꯄ꯭ꯔꯥ ꯌꯦꯡꯊꯣꯛꯎ ꯈꯣꯠꯂꯨ ꯀꯩꯀꯥ ꯇꯧꯕꯗꯣ ꯍꯧꯖꯤꯛꯀꯤ ꯂꯤꯡꯇꯨꯗ ꯆꯪꯉꯒ ꯌꯦꯡꯉꯁꯨ ꯌꯥꯏ ꯈꯣꯠꯂꯦ ꯅꯪꯒꯤꯗꯣ ꯂꯤꯡ ꯂꯩꯅꯩ ꯂꯩꯅꯗꯦ ꯑꯗꯣ ꯕꯦꯡꯀ ꯑꯥꯙꯥꯔꯒꯤ ꯅꯝꯕꯔꯗꯨꯒ ꯑꯃꯨꯛꯀ ꯍꯗꯁꯦ
ꯑꯥ
ꯑꯗꯨꯝꯕꯗꯣ ꯑꯗꯨꯃꯥꯏꯅ ꯌꯦꯡꯉꯣ ꯍꯥꯏꯕꯗꯣ ꯑꯗꯨꯒꯤ ꯑꯗꯨꯃꯥꯏꯅ ꯇꯧꯕꯗꯨꯗ ꯑꯩꯅꯁꯨ ꯈꯔ ꯈꯪꯍꯧꯕ ꯍꯥꯏꯇꯥꯔꯦ ꯑꯗꯨꯗ ꯑꯙꯥꯔ ꯑꯩꯈꯣꯏ ꯑꯞꯗꯦꯠ ꯀꯩꯀꯥ ꯈꯔꯗꯤ ꯑꯗꯨꯝ ꯇꯧꯕꯗꯤ ꯌꯥꯕꯅꯦꯕꯀꯣ ꯐꯣꯟ ꯅꯝꯕꯔ ꯌꯦꯡꯕ ꯑꯗꯒꯤ ꯎꯞꯗꯦꯠ ꯑꯙꯥꯔ ꯑꯞꯗꯦꯠ ꯑꯃ ꯇꯧꯈꯠꯂꯨ ꯈꯣꯠꯂꯨ ꯑꯗꯨꯒꯨꯝꯕ ꯑꯌꯥꯝꯕ ꯈꯔ ꯈꯔꯁꯨ ꯑꯗꯨꯝ ꯑꯙꯥꯔꯒꯤ ꯃꯊꯧꯗꯤ ꯑꯗꯨꯝ ꯇꯧꯕꯅꯦꯕꯀꯣ
ꯎꯝ
ꯑꯗꯨ ꯑꯗꯨꯃꯥꯏꯅ ꯇꯧꯕꯅꯦ ꯑꯩ ꯌꯦꯡꯒꯦꯀꯣ ꯑꯣ ꯇꯤ ꯄꯤ ꯀꯩꯀꯥ ꯂꯥꯛꯄ꯭ꯔꯥꯗꯣ ꯍꯥꯏꯔꯛꯎꯀꯣ ꯊ꯭ꯔꯤ ꯊ꯭ꯔꯤ ꯇꯨ ꯁꯚꯦꯟ ꯑꯍꯨꯝ ꯑꯍꯨꯝ ꯀꯨꯟꯇꯔꯦꯠ
ꯑꯍꯨꯝ ꯑꯍꯨꯝ ꯀꯨꯟ
ꯑꯗꯒꯤ ꯁꯤꯅꯣ ꯑꯍꯨꯝ ꯑꯅꯤ ꯑꯃ
ꯀꯩꯅꯩꯅꯁꯤꯅꯗꯤ
ꯇꯔꯨꯛ ꯃꯥꯄꯜ ꯇꯔꯨꯛ ꯃꯥꯄꯜ ꯁꯤꯅꯣ ꯍꯥꯏꯗꯤ ꯖꯦꯔꯣꯗꯣ
ꯑꯩꯣꯏ ꯂꯣꯟ ꯑꯔꯤꯕꯒꯤ ꯀꯩꯅꯣ
ꯂꯣꯟ ꯑꯔꯤꯕ ꯅꯠꯇꯦꯌꯦ ꯃꯩꯇꯩꯂꯣꯟꯅꯤ
ꯎ
ꯑꯣ ꯇꯤ ꯄꯤ ꯂꯥꯛꯄ꯭ꯔꯥ ꯌꯦꯡꯉꯣꯅꯦ
ꯑꯩꯉꯣꯟ꯭ꯗꯔꯥ
ꯗꯤꯔꯥꯒꯤ ꯐꯣꯟꯗꯨꯗ ꯏꯟꯗꯤꯔꯥꯒꯤ ꯐꯣꯟꯗꯨꯗ ꯅꯠꯇ꯭ꯔꯒ ꯇꯥꯃꯣꯒꯤ ꯐꯣꯟꯗ ꯑꯣ ꯇꯤ ꯄꯤ ꯑꯃ ꯍꯦꯛꯇ ꯂꯥꯛꯄ꯭ꯔꯥ ꯌꯦꯡꯉꯣꯕ ꯑꯙꯥ ꯑꯙꯔ ꯀꯩꯒꯗꯤ ꯄꯟꯗꯣꯏꯅꯤꯀꯣ ꯎꯝ
ꯂꯥꯛꯇꯦ ꯏꯟꯗꯤꯔꯥ ꯅꯪꯒꯤ ꯐꯣꯟꯗ ꯑꯣ ꯇꯤ ꯄꯤ ꯂꯥꯛꯄ꯭ꯔꯥ ꯍꯥꯏꯔꯣ ꯐꯣꯔ ꯅꯥꯏꯟ ꯑꯦꯠ ꯁꯕꯦꯟ ꯇꯨ ꯐꯣꯔ ꯅꯥꯏꯟ ꯗꯕꯜ ꯑꯩꯠ ꯁꯕꯦꯟ ꯇꯨ
ꯆꯨꯝꯃꯥꯕꯣ
ꯑ ꯐꯣꯔ ꯅꯏꯟ ꯗꯕꯜ ꯑꯩꯠ ꯁꯚꯦꯟ ꯇꯨ
ꯑ ꯑꯣꯀꯦ ꯆꯨꯝꯃꯗꯤ ꯅꯝꯃꯒꯦ
ꯐꯣꯔ ꯅꯥꯏꯟ ꯗꯕꯜ ꯑꯩꯠ ꯁꯕꯦꯟ ꯇꯨ
ꯅꯝꯃꯦ
ꯑꯗꯨ ꯀꯩꯒꯤꯅꯣ ꯅꯪ ꯆꯪꯉꯤꯗꯣ
ꯆꯨꯝꯃꯦ ꯌꯥꯔꯦ
ꯑꯩꯅ ꯉꯁꯥꯏ ꯌꯦꯡꯉ ꯑꯗꯨꯗꯤ
ꯑ ꯑꯗꯨꯝ ꯌꯥꯔꯕ ꯑꯗꯨꯗ ꯑꯗꯨꯃꯥꯏꯅ ꯌꯦꯡꯕꯗꯁꯨ ꯑꯗꯨꯝ
ꯑ ꯑꯩꯈꯣꯏ ꯃꯥꯒꯤ ꯅꯝꯕꯔꯗꯣ ꯑꯩ ꯅꯝꯕꯔꯁꯤꯗ ꯂꯤꯡ ꯂꯩꯅꯩꯌꯦ
ꯑꯥ ꯂꯩꯅꯗꯦ
ꯂꯩꯅꯩꯌꯦ
ꯇꯣ ꯌꯦꯡꯉꯣ ꯑꯩꯅ ꯊꯥꯕꯗꯣ
ꯑꯗ‌ꯣ ꯀꯩꯗꯧꯕꯩꯒꯤ ꯑꯩ ꯅꯝꯕꯔꯗ ꯑꯣ ꯇꯤ ꯄꯤ ꯂꯥꯛꯇꯣꯏꯅꯣ
ꯎꯝ ꯑꯗꯨꯅꯤ ꯑꯣ ꯇꯤ ꯄꯤ ꯂꯥꯛꯄ ꯅꯝꯕꯔꯗꯣ ꯑꯗꯨ ꯂꯤꯡ ꯂꯩꯅꯩ ꯍꯥꯏꯅꯦꯕꯀꯣ ꯂꯩꯅꯗꯦꯕꯀꯣ ꯁꯨꯝ ꯏꯟꯗꯤꯔꯥꯅ ꯄꯥꯏꯕ ꯑꯗꯨꯒꯤꯗꯨꯗ ꯑꯗꯨꯝ ꯂꯩꯌꯦ ꯑꯩꯅ ꯊꯥꯕꯗꯣ ꯁꯨꯃꯥꯏꯅ ꯑꯗꯨꯝ ꯊꯣꯛꯑꯕꯅꯤꯅꯦ ꯉꯁꯥꯏ
ꯑ ꯍꯣꯏꯌꯦꯡ ꯑꯗꯨ ꯀꯩꯗꯧꯕꯒꯤ ꯑꯩ ꯐꯣꯟꯗꯣ ꯑꯣꯇꯤꯚꯤ ꯂꯥꯛꯇꯣꯏꯕ
ꯂꯥꯛꯇꯤꯌ‌ꯦ ꯑꯗꯨꯅꯦ ꯂꯥꯛꯑꯣꯏ ꯍꯥꯏꯕ ꯑꯗꯨ ꯑꯩꯅ ꯍꯪꯉꯤꯁꯤꯅ ꯑꯣ ꯇꯤ ꯄꯤ ꯂꯥꯛꯄ꯭ꯔ ꯌꯦꯡꯉ‌ꯣ ꯍꯥꯏꯁꯦ ꯑꯣ ꯇꯤ ꯄꯤ ꯑꯔꯥꯛꯄꯗꯣ ꯀꯔꯝꯕꯅꯣꯗꯣ ꯌꯦꯡꯉꯤꯅꯦꯕ ꯂꯤꯡ ꯂꯩꯅꯕꯗꯣ ꯀꯅꯥꯗ ꯂꯩꯅꯩꯅꯣ ꯌꯦꯡꯉꯤꯅꯦꯕ
ꯍꯥꯥ
ꯑꯥ ꯍꯥꯏꯗꯤ ꯂꯤꯡ ꯂꯩꯅꯕꯁꯦ ꯑꯗꯨ ꯀꯅꯥꯗ ꯂꯩꯅꯩꯅꯣꯅ ꯑꯦꯗ꯭ꯔꯦꯁ ꯑꯞꯗꯦꯠ ꯗꯥꯎꯟꯂꯣꯠ ꯑꯗꯥꯥꯔ ꯑꯗꯒꯤ ꯗꯣꯀꯨꯃꯦꯟ ꯑꯞꯗꯦꯠ ꯗꯤꯁ ꯏꯁ
ꯍꯣꯏ ꯑꯗꯣ ꯍꯣꯏ ꯐꯔꯦꯕꯀꯣ ꯑꯩꯅ ꯉꯥꯡꯏꯁꯦ ꯑꯣ ꯐꯔꯦ ꯑꯗꯣ ꯐꯔꯦ ꯑꯗꯣ ꯑꯥ ꯀꯩꯒꯤꯅꯣ ꯑꯩꯒꯤ ꯅꯝꯕꯔꯁꯤꯒ ꯂꯤꯡꯗꯤ ꯂꯩꯅꯗꯕꯤꯗ ꯃꯥꯏ ꯑꯙꯥꯔꯒꯤ ꯑꯗꯨꯃꯥꯏꯅ ꯀꯩꯅꯣ ꯑꯣ ꯇꯤ ꯄꯤ ꯂꯥꯛ ꯃꯁꯦ ꯑꯩ ꯅꯝꯕꯔꯗ ꯂꯥꯛꯄ ꯀꯩꯒꯤꯅꯣꯕ
ꯂꯥꯛꯑꯦ ꯍꯥꯏꯔꯣ ꯂꯥꯛꯇꯦ ꯍꯥꯏꯔꯣ
ꯂꯥꯛꯏꯁꯦ ꯀꯩꯒꯤꯅꯣ ꯍꯥꯏꯕ
ꯀꯝ ꯀꯥꯟꯅ ꯂꯥꯛꯀ‌ꯦ
ꯍꯧꯖꯤꯛ ꯂꯈ꯭ꯔꯤꯗꯨꯗꯤ
ꯍꯧꯖꯤꯛꯀꯤ ꯂꯥꯛꯈ꯭ꯔꯤꯗꯣ ꯏꯟꯗꯤꯔꯥꯒꯤ ꯐꯣꯟꯗ ꯅꯠꯇꯕ꯭ꯔꯣ
ꯅꯠꯇ‌ꯦ ꯑꯩꯉ‌ꯣꯟꯗꯅꯤ
ꯑꯣ ꯉꯥꯏꯈꯣ ꯑꯗꯨꯗꯤ ꯑꯩ ꯑꯝꯇ ꯆꯦꯛ ꯇꯧꯒꯦꯀꯣ ꯀꯃꯥꯏꯅꯣ ꯌꯦꯡꯕꯅ ꯌꯥꯕꯅꯤ ꯑꯗꯨꯗꯤ ꯇꯧ ꯇꯧꯅꯔꯛꯏꯁꯦ ꯑꯗꯨꯗꯤ ꯇꯧꯔꯝꯃꯔꯣꯏ ꯑꯗꯨꯝ ꯇꯥꯃꯣ ꯐꯣꯟꯗ ꯑꯗꯨꯝ ꯇꯧꯔ ꯃꯥꯜꯂꯦ
ꯎꯝ ꯑꯩꯅ ꯉꯁꯥꯏꯅ ꯍꯥꯏꯗꯨꯗꯤ ꯑꯩ ꯅꯝꯕꯔꯗ ꯂꯤꯡ ꯇꯧꯅꯩ ꯑꯩꯅ ꯌꯦꯡꯈ꯭ꯔ ꯑꯗꯨꯗꯤ
ꯎꯝ ꯑꯗꯨꯒꯤ ꯑꯣꯏꯔ ꯃꯥꯜꯂꯤ ꯉꯁꯥꯏ ꯁꯨꯡꯌꯥ ꯌꯥꯗꯦ ꯁꯨꯡꯌꯥ ꯌꯥꯗꯦ ꯇꯧꯋꯤꯗꯅ ꯑꯩꯈꯣꯏꯅ
ꯑꯩ ꯐꯣꯟꯗꯁꯨ ꯌꯥꯒꯤꯗꯦ ꯅꯦꯠ ꯅꯨꯡꯉꯥꯏꯇꯕ ꯃꯥꯅ ꯃꯣꯏ ꯕꯦꯡꯀꯤ ꯁꯥꯚꯔ ꯌꯥꯗꯕ꯭ꯔꯥ ꯈꯪꯗꯦ
ꯎꯝ ꯍꯧꯖꯤꯛꯀꯨꯝꯕ ꯇꯧꯔꯗꯤ ꯑꯗꯨꯝ ꯌꯥꯗꯤ ꯌꯥꯝꯕꯒꯤ ꯆꯥꯟꯁꯁꯨ ꯂꯩꯌꯦꯕꯀꯣ
ꯑꯥ ꯃꯊꯪ ꯇꯝꯅꯕꯗ ꯇꯧꯔꯁꯤꯀꯣ
ꯎꯝ ꯌꯥꯏꯈꯣꯀꯣ ꯁꯤꯗ ꯑꯩ ꯍꯥꯟꯅꯗꯤ ꯌꯦꯡꯕꯗꯤ ꯌꯥꯝꯒꯅꯤ ꯁꯤꯒꯤ ꯕꯦꯡ ꯁꯤꯗꯤꯡ ꯏꯁꯇꯦꯇꯁ ꯀꯥꯏꯁꯦ ꯍ ꯌꯦꯡꯉꯛꯀꯦ ꯂꯤꯡ ꯂꯩꯅꯕ꯭ꯔꯥꯗꯣ
ꯎꯝ ꯈꯅꯥꯎ ꯍꯥꯒꯠꯆꯩ
ꯑꯉꯥꯡ ꯑꯣꯏꯕꯒꯤꯅꯦ ꯋꯤ ꯑꯥꯔ ꯑꯟꯑꯛꯁꯄꯦꯛꯛꯇꯤꯡ ꯑꯦꯛꯁꯄꯤꯔꯤꯌꯦꯟꯁ ꯀꯩ ꯀꯩꯅ
ꯍꯟꯗꯛꯇꯤ ꯐꯦꯟ ꯊꯥꯔꯒꯁꯨ ꯅꯨꯡꯗꯥꯡꯗꯤ ꯌꯥꯝ ꯇꯨꯝꯃꯦ ꯑꯗꯨꯅ
ꯎꯝ ꯅꯠꯇꯦꯗ ꯇꯨꯝꯕ ꯀꯩꯀꯥ ꯈꯔ ꯀꯥꯏꯕꯒꯤ ꯃꯥꯡꯗꯦ ꯇꯨꯝꯃꯒ ꯍꯥꯏꯗꯤ ꯇꯨꯝꯁꯤꯠ ꯀꯩꯀꯥ ꯐꯖꯅ ꯐꯥꯗꯦꯗ ꯇꯥꯃ‌ꯣ
ꯑꯥ ꯑꯗꯨꯁꯨ ꯂꯩꯔꯦ ꯑꯗꯩ ꯅꯨꯡꯗꯥꯡꯗ ꯐꯦꯟ ꯊꯥ ꯑꯦ ꯐꯦꯟꯁꯨ ꯑꯗꯨꯝ ꯑꯩꯌꯨ ꯅꯨꯡꯊꯤꯟꯁꯨ ꯐꯦꯟꯁꯦ ꯑꯌꯥꯝꯕ ꯑꯗꯨꯝ ꯏꯔꯨꯖꯂ ꯊꯔꯁꯨ ꯏꯁꯥ ꯆꯣꯠꯂꯁꯤ ꯑꯗꯨꯝ ꯐꯦꯟ ꯊꯥꯏ ꯑꯩꯗꯤ
ꯎꯝ
ꯍ ꯅꯨꯡꯉꯥꯏꯌꯦ ꯑꯗꯨꯅ ꯑꯁ ꯇꯨꯝꯅꯤꯡꯉꯦ
ꯃꯥꯏ ꯇꯥꯔꯨꯔꯣ ꯇꯥꯃꯣ ꯁꯤ ꯂ‌ꯣꯏꯔꯒꯥ
ꯀꯩꯒꯤꯅꯣ
ꯉꯥꯛꯇꯪ ꯍꯤꯞꯅꯤꯡꯉ‌ꯦ ꯍꯧꯒꯠꯄ ꯇꯜꯂ‌ꯦꯕ
ꯎꯝ ꯗꯣꯀꯨꯃꯦꯟ ꯑꯞꯗꯦꯠ ꯀꯩꯀꯥꯒꯤꯗꯤ ꯂꯥꯛꯏ
ꯎꯝ
ꯑꯇꯩ ꯌꯥꯝ ꯀꯥ ꯍꯦꯟꯅ ꯌꯥꯎꯗꯕꯩ ꯇꯥꯏꯞꯇ ꯒ꯭ꯌꯥꯟ ꯃꯦꯟ ꯇꯥꯗ‌ꯦ ꯒ꯭ꯌꯥꯟ ꯃꯦꯟ ꯇꯥꯗ‌ꯦ
ꯍ‌ꯣ ꯄ꯭ꯔ‌ꯦꯃꯤꯂꯥ ꯑꯣ ꯍꯥꯏꯗꯤ ꯐꯣꯇꯣ ꯀꯩꯀꯥꯁꯨ ꯃꯁꯛ ꯑꯣꯟ ꯊꯣꯛꯈꯤꯕꯩ ꯃꯥꯜꯂꯤꯅꯦ
ꯈꯪ ꯑ ꯐꯣꯇꯣ ꯁꯤꯟꯒꯨꯝ ꯇꯧꯕ ꯈꯪꯗꯦꯗ ꯑꯩ
ꯎꯝ ꯐꯣꯇꯣ ꯀꯩꯀꯥ ꯁꯤꯟꯕ ꯗꯦꯠ ꯑꯣꯐ ꯕꯥꯔꯠ ꯁꯤꯟꯗ꯭ꯔꯤ ꯑꯗꯒꯤ ꯑꯣ ꯑꯦꯗ꯭ꯔꯦꯁ ꯑ‌ꯦꯗ ꯑꯦꯗ꯭ꯔꯦꯁ ꯁꯤꯃꯁꯨ ꯍꯥꯏꯐꯦꯠ ꯈꯔ ꯁꯤꯟꯗꯣꯛꯄꯤ ꯇꯥꯏꯞ ꯇꯧꯔ‌ꯦ
ꯑꯗꯨꯕꯨꯗꯤ ꯁꯤꯟꯅꯤ ꯍꯥꯏꯗꯤ ꯌꯨꯝ ꯄꯥꯜꯂꯛꯄꯒ ꯁꯤꯗ ꯃꯨꯛ ꯍꯣꯡꯗꯣꯛꯄꯗ‌ꯣ ꯑꯗꯨꯒꯤ
ꯅꯠꯇꯕ ꯍꯥꯏꯗꯤ ꯎꯝ ꯊꯝꯅꯥꯄꯣꯛꯄꯤ ꯀꯩꯀꯥ ꯈꯨꯊꯥꯁ‌ꯦ
ꯑ ꯈꯪꯗ‌ꯦ ꯗꯨꯗꯤ ꯑꯩꯁꯨ
ꯎꯝ ꯉꯥꯏꯈꯣꯀꯣ ꯗꯨ ꯌꯦꯡꯁꯤ ꯑꯣꯀꯦ ꯑꯃꯃꯨꯛ ꯂꯩꯕ ꯁꯤꯁ ꯒ꯭ꯌꯥꯟ ꯃꯦꯟꯒ ꯇꯥꯗ꯭ꯔꯦ ꯑꯩꯁꯨ ꯍꯩꯇ꯭ꯔꯦ ꯑꯙꯥꯔ ꯂꯤꯡ ꯇꯧꯅꯕꯁ ꯁꯤ ꯌꯦꯡꯕꯗꯤ ꯌꯥꯕꯅꯤ ꯀꯝ ꯀꯝꯕꯅ ꯀꯔꯝ ꯀꯔꯝꯕ ꯅꯝꯕꯔꯅ ꯁꯤ ꯂꯤꯡ ꯂꯩꯅꯩꯅꯣ ꯈꯣꯠꯂꯤꯅꯣ ꯀ ꯇꯧꯕꯗ‌ꯣ ꯍꯩꯇ꯭ꯔ‌ꯦ ꯑꯟꯂꯣꯛ ꯑꯟꯂꯣꯛ ꯕꯥꯏꯌ‌ꯣꯃꯦꯇ꯭ꯔꯤꯛ ꯍꯥꯏꯗꯤ ꯖꯦꯅꯦꯔꯦꯠ ꯚꯔꯆꯨꯋꯦꯜ ꯑꯥꯏ ꯗꯤ ꯔꯤꯄꯣꯔꯠ ꯗꯦꯠ ꯑꯣꯐꯂꯥꯏꯟ ꯏ ꯀꯦ ꯋꯥꯏ ꯁꯤ ꯐꯦꯃꯤꯂꯤ ꯃꯦꯝꯕꯔ ꯔꯤꯀ꯭ꯋꯦꯁ ꯍꯩꯇ꯭ꯔꯦ ꯑꯩꯅ ꯑꯩꯅ ꯊꯥꯔꯨꯕꯁꯤꯁꯨ ꯑꯣꯟꯅ ꯇꯩꯅꯅ ꯆꯪꯉꯨꯕ꯭ꯔꯥ ꯀꯩꯅꯣ ꯆꯦꯕ ꯊꯥꯏꯁ ꯇꯤꯇꯁ ꯀꯥꯏ
ꯑꯩ ꯇꯨꯝꯅꯤꯡ
ꯑꯗꯣ ꯃꯥꯏ ꯇꯥꯔꯨꯕꯗꯤ
ꯇꯥꯅꯤ
ꯇꯨꯝꯈ꯭ꯔꯗꯤ
ꯇꯨꯝꯃ‌ꯣꯏ ꯇꯨꯝꯃ‌ꯣꯏ
ꯇꯨꯝꯃꯗꯤ ꯇꯨꯝꯃꯣꯏ ꯍꯥꯏꯔꯒ ꯇꯨꯝꯕ ꯉꯥꯛꯇꯅꯤ ꯇꯥꯃꯣ ꯑꯗꯨꯒꯤꯅꯤ ꯑꯩꯅ ꯍꯥꯏꯖ‌ꯦ
ꯇꯨꯝꯃ‌ꯣꯏꯌ‌ꯦꯗꯥ ꯉꯁꯤꯗꯤ
ꯎꯝ ꯑꯗꯣ
ꯀꯩ ꯍꯥꯏꯒꯦ
ꯌꯦꯡꯕꯤꯌꯣ
ꯍꯣꯏ ꯄꯨꯡꯗꯤ ꯊꯦꯡꯉ‌ꯦꯗ
ꯀꯩꯍꯥꯏꯅꯣ ꯇꯥꯗꯕ꯭ꯔꯣ
ꯑꯣ ꯊꯝꯃꯦꯀ‌ꯣ ꯑꯩ
ꯍꯣꯏ